ꯇꯌꯦ ꯇꯌꯦ꯫ ꯀꯔꯤ ꯇꯧꯕ꯭ꯔꯣ꯫
ꯁꯨꯝꯂꯩꯌꯦ꯫ ꯁꯥꯃꯟꯕꯒꯤ ꯎꯝ ꯀꯩꯅꯣꯝ ꯌꯦꯡꯉꯒ ꯂꯩꯌꯦ꯫
ꯐꯥꯏꯅꯦ ꯐꯥꯏꯅꯦ ꯑꯩꯗꯤ ꯖꯤꯂꯤꯕꯤ ꯆꯥꯔꯒ ꯂꯩꯌꯦ꯫
ꯍꯥꯏꯁ꯫
ꯍꯠꯇ
ꯑꯁꯨꯝꯕꯗꯤ ꯆꯥꯕ ꯅꯨꯡꯉꯥꯏꯕ꯭ꯔꯥ ꯁꯤꯟꯕꯅ ꯀꯩꯅ ꯅꯨꯡꯉꯥꯏꯕ꯭ꯔꯥ ꯀꯩꯅ ꯅꯨꯡꯉꯥꯏꯕ꯭ꯔꯣ
ꯌꯥꯝ ꯁꯤꯜꯂꯗꯤ ꯄꯥꯝꯗꯦ ꯊꯨꯝꯅꯁꯨ ꯊꯨꯝꯕꯁꯨ ꯌꯥꯝ ꯊꯨꯝꯅꯗꯤ ꯄꯥꯝꯗꯦ
ꯑꯣ
ꯎꯝ
ꯉꯁꯥꯏ ꯀꯩꯗꯧꯔꯦ
ꯎꯝ ꯉꯁꯥꯏꯁꯤꯗꯤ ꯕꯤꯜ ꯂꯩꯏꯕꯀꯣ
ꯑ
ꯌꯥꯡꯈꯥꯏꯒꯤ ꯄꯨꯜꯂꯒ ꯊꯝꯕ ꯄ꯭ꯂꯥꯁꯇꯤꯛꯇ
ꯑꯥ
ꯑꯗꯨ ꯂꯧꯅꯤꯡꯕ ꯌꯥꯏ ꯅꯪ ꯈꯔꯒꯤꯗꯣ ꯃꯅꯨꯡꯒꯤꯗꯣ ꯑꯣꯏꯅ ꯄꯤꯌ ꯍꯥꯏꯔꯀꯥꯟꯗ ꯁꯤ ꯕꯣꯏ ꯑꯃ ꯃꯆꯥ ꯂꯩꯕꯗꯣ
ꯑꯣ
ꯑꯗꯨꯗꯤ ꯄꯤꯛꯄꯅꯤꯅꯦ ꯑꯗꯨ ꯅꯨꯄꯥ ꯃꯆꯥꯅ ꯏꯕꯥꯅꯤꯕꯨ ꯏꯁꯀꯦꯝ ꯇꯧꯕꯅꯤꯅꯦ ꯅꯣꯛꯅꯤꯡꯕꯁꯤꯗꯤ
ꯀꯃꯍꯥꯏꯅ ꯊꯧꯕ꯭ꯔꯥ
ꯃꯄꯥꯟꯗ ꯌꯥꯡꯈꯩꯒꯤ ꯄꯨꯜꯂꯒ ꯊꯝꯕ ꯆꯥꯡ ꯌꯧꯗꯕ ꯑ ꯚꯥꯏ ꯑꯁꯤꯗꯤ ꯀꯦꯝꯃꯤꯅꯦ ꯅꯪ ꯏꯄꯤꯛ ꯄꯤꯛꯈ꯭ꯔꯒ ꯍꯥꯏꯔꯦ ꯅꯣꯛꯄꯗꯒ ꯑꯃꯨꯛꯀ
ꯑꯃꯨꯛ ꯄꯤꯕ꯭ꯔꯥ
ꯑꯗꯨꯒ ꯅꯪꯅ ꯉꯔꯥꯡꯅꯤꯕ ꯋꯥꯔꯤꯗꯣ ꯎꯕꯤꯕꯣ ꯗꯤ ꯇꯣꯛꯄꯁꯤꯗꯤ ꯍꯣꯏ ꯃꯣꯏ ꯖꯥꯠꯗꯤ ꯑꯗꯨꯃꯥꯏꯅ ꯇꯧꯋꯦꯕꯀꯣ
ꯍꯣꯏ ꯌꯥꯝ ꯇꯧꯒꯣꯟꯕꯅꯦ ꯑꯁ ꯃꯣꯏꯅꯦ ꯑꯗꯨꯒꯤꯅꯦ ꯀꯩꯅꯣ ꯄꯩꯁꯥ ꯇꯥꯟꯕ ꯈꯣꯠꯄ ꯇꯧꯕꯁꯦ ꯌꯥꯝꯅ ꯇꯧꯕꯅꯦꯕ ꯑꯗꯨꯒꯨꯝꯕꯗꯣ
ꯑꯗ ꯏꯕꯥꯅꯤꯅ ꯂꯨꯄꯥ ꯆꯥꯝꯃꯉꯥ ꯄꯤꯕꯅꯦꯕ
ꯑꯥ
ꯂꯨꯄꯥ ꯌꯥꯡꯈꯩ ꯄꯤꯌꯣ ꯍꯥꯏꯔꯒ ꯃꯥꯒꯤ ꯈꯨꯠꯇ ꯌꯥꯡꯈꯩꯒꯤ ꯃꯥꯅ ꯁꯦꯝꯃꯒꯀꯣ ꯑ ꯃꯥꯒꯤ ꯂꯧꯗꯤꯦꯀꯣ ꯃꯨꯛ ꯈꯪꯕ ꯁꯥꯥꯕꯅꯤ ꯅ ꯂꯧꯅꯤꯡꯉ ꯆꯤꯗꯤꯤꯀ ꯃꯥꯅ ꯂꯥꯜꯂꯦ ꯈꯪꯅ ꯈꯪꯅ ꯏꯀꯥꯏꯁꯤ ꯏꯀꯥꯏꯗꯦ ꯅꯣꯛꯁꯨ ꯅꯣꯛꯇꯦꯀꯣ ꯏꯃꯅꯤ ꯅꯣ
ꯇ ꯇꯛ ꯇꯛ ꯇ ꯅꯅꯦ
ꯑꯩꯁ ꯦꯂꯤꯚꯔꯤꯗꯤ ꯑꯩ ꯃꯔꯛ ꯃꯔꯛꯛꯇ ꯆꯥꯅꯤꯡꯕ ꯑꯗꯨꯒꯤ ꯑꯩ ꯂꯩꯁꯦ ꯍꯥꯏꯕ
ꯀꯩꯅꯣꯝꯗꯣ ꯄꯥꯝꯗꯅꯦ ꯀꯧꯇꯥꯗ ꯊꯨꯝꯕ ꯍꯥꯞꯄꯗꯣ ꯑꯉꯧꯕ
ꯑ ꯄꯅꯦ ꯆꯥꯖ ꯇꯥꯡ ꯃꯟꯕꯒꯦ
ꯑꯗꯨꯁꯨ ꯍꯥꯡꯗꯣꯛꯑꯗꯤ ꯀꯨꯏꯅ ꯊꯝꯗꯤꯔꯄ ꯌꯥꯗꯦꯀꯣ ꯑꯩꯗꯤ ꯑꯩꯁꯨ ꯀꯩꯅꯣꯝ ꯇꯧꯕꯒꯤ ꯊꯥ ꯊꯥꯒꯤ ꯂꯥꯛꯄꯗꯣ ꯑꯗꯨꯃꯥꯏꯅ ꯇꯧꯋꯤ ꯄꯨꯛ ꯅꯥꯃꯟꯕꯒꯤ ꯑꯗꯨꯒꯨꯝꯕꯗꯨꯗꯤ ꯇꯥꯏꯕꯀꯣ ꯌꯥꯝ ꯐꯌꯦꯕ ꯑꯗꯨꯗꯣ
ꯑꯊꯨꯝꯕ ꯌꯥꯝꯅ
ꯑꯁ ꯑꯁꯤꯗꯤꯀꯣ ꯊꯨꯝꯕ ꯉꯥꯎꯖꯕꯁꯤꯗꯤ ꯃꯣꯏꯗꯤꯀꯣ ꯊꯨꯝꯕꯗ ꯌꯥꯝ ꯉꯥꯎ ꯇꯕꯨꯅꯦ ꯃꯣꯏ ꯃꯣꯏꯔꯣꯝꯒꯤ ꯅꯪꯈ ꯀꯩꯅꯣꯝ ꯀꯨꯝꯍꯩ ꯂꯩꯗꯤꯀꯣ ꯊꯨꯝꯕ ꯊꯨꯝꯕ ꯊꯨꯝꯕ ꯊꯨꯝꯃꯁꯨꯀꯣ ꯃꯥ ꯎ ꯆꯠꯇꯣꯏ ꯍꯥꯏꯗꯣꯏꯅꯣ ꯇꯣꯉꯥꯟ ꯇꯣꯉꯥꯟꯅ ꯃꯌꯥꯝ ꯂꯩꯗꯅ ꯑꯗꯨꯒ ꯂꯣꯏꯅꯁꯨ ꯀꯩꯅꯣ ꯃꯄꯣꯛ ꯅꯨꯃꯤꯠꯀꯨꯝꯕ ꯇꯧꯔꯗꯤ ꯑꯊꯨꯝꯕꯗꯣ ꯌꯦꯍꯟꯒꯅꯤꯕꯀꯣ
ꯑꯥ
ꯑꯗꯨꯒ ꯀꯩꯅꯣꯝꯗꯣ ꯁꯤꯡꯗ꯭ꯔꯥꯗꯣ ꯑꯗꯨꯁꯨ ꯑꯗꯨꯒ ꯊꯨꯝꯕꯗꯨꯒ ꯌꯣꯜꯂꯤ ꯌꯦꯟꯒꯅꯤꯕ ꯑꯩꯈꯣꯏꯗꯤ ꯀꯩꯅꯣꯝ ꯇꯧꯗꯥꯏꯅꯦ ꯆꯥꯛꯀꯨꯝꯕ ꯆꯥꯃꯤꯟꯅꯔꯒ ꯇꯧꯕ ꯃꯤꯅꯤꯠ ꯊꯨꯝꯕꯩ ꯆꯥꯛꯀꯕ ꯆꯥꯃꯤꯟꯅꯗ꯭ꯔꯁꯨ ꯀꯩ ꯀꯩ ꯍꯥꯏ ꯀꯅꯣ ꯎꯝ ꯃꯤꯊꯥꯏꯒꯨꯝꯕ ꯌꯦꯟꯕꯗꯣ
ꯎꯝ
ꯑꯗꯨ ꯇꯧꯗꯕꯅꯤ ꯁꯤ꯭ꯔꯥ ꯑꯣꯏ ꯌꯦꯟꯒꯅꯤꯀꯣ
ꯁꯤꯡꯔꯥꯁꯨ ꯑ ꯉꯥꯡꯕꯗꯨꯔꯣ
ꯑꯉꯥꯡꯕꯗꯨ ꯅꯠꯇꯦ ꯑꯃꯗꯣ
ꯑꯣ ꯑꯣ ꯑꯣ
ꯃꯣꯏ ꯃꯣꯏꯔꯣꯡꯒꯤꯗꯤ ꯃꯅꯨꯡꯒꯤꯗꯣ ꯌꯥꯝ ꯍꯥꯞꯄꯤꯕꯀꯣ
ꯍꯥꯎꯕ꯭ꯔꯥ
ꯍꯣꯏ ꯌꯥ ꯈꯪꯗꯦꯗ ꯑꯩꯈꯣꯏꯁꯨ ꯃꯔꯛ ꯃꯔꯛꯇ ꯂꯩꯔꯒ ꯆꯥꯏꯌꯦ ꯑꯗꯣ ꯍꯟꯗꯛꯇꯤ ꯂꯩꯗ꯭ꯔꯤꯕ
ꯅꯪ
ꯍꯦꯛ ꯉꯧꯊꯣꯛꯄꯗꯣ ꯑꯗꯨꯝ ꯄꯤꯕꯅꯦꯕꯀꯣ ꯑꯩꯈꯣꯏꯗꯤ ꯀꯨꯏꯅ ꯃꯔꯛ ꯊꯝꯕꯗꯣ ꯇꯧꯋꯤꯗꯅ ꯃꯣꯏꯗꯤ ꯍꯦꯛ ꯉꯧꯊꯣꯛꯑꯒ ꯑꯗꯨꯝ ꯃꯥꯏ ꯌꫭ ꯕꯅꯤꯕꯀꯣ ꯂꯝꯕꯤꯗ ꯉꯧꯔꯒ ꯂꯩꯒꯅꯤꯕꯀꯣ ꯁꯥꯕꯗꯣ ꯄꯤꯒꯅꯦꯕꯀꯣ ꯆꯪꯂꯥꯝꯕ ꯀꯥꯟꯗꯗꯤ ꯑꯁ ꯀꯌꯥꯝ ꯆꯞ ꯆꯥꯕꯅꯤ
ꯑ ꯑꯣ ꯑ
ꯑꯗꯨꯗꯤ ꯐꯥꯕꯤꯕ ꯆꯥꯛꯅꯥ ꯑꯃ ꯀꯥꯟꯗ ꯃꯗꯗꯤ
ꯅꯣꯏꯗꯤ ꯀꯣꯏꯕ ꯆꯠꯇ꯭ꯔꯣ
ꯅꯍꯥꯟꯗꯣ ꯀꯣꯏꯕ ꯆꯠꯂꯒ ꯁꯥꯃꯟꯕꯒꯤ ꯆꯠꯄ ꯌꯥꯗꯦꯗ ꯈꯔ ꯏꯪꯕ ꯃꯇꯝꯗꯨꯅ ꯅꯨꯡꯉꯥꯏꯕ ꯂꯩꯕꯀꯣ ꯃꯄꯥꯟ ꯍꯧꯖꯤꯛ ꯃꯄꯥꯟ ꯊꯣꯛꯄꯗꯤ ꯈꯨꯠꯀꯦ ꯇꯧꯏꯕꯀꯣ ꯃꯄꯥꯟꯗ ꯆꯠꯂꯗꯤ ꯌꯥꯝ ꯁꯥꯕ ꯀꯩ ꯍꯥꯏꯗꯣꯢꯅꯣ ꯎ ꯌꯥꯝ ꯇꯣꯉꯥꯟꯕꯅꯦ ꯅꯪ ꯈꯪꯗꯕꯒꯤꯅꯦ ꯑꯁ ꯑꯩꯈꯣꯏꯗ ꯁꯥꯏ ꯍꯥꯏꯁꯨꯒꯣ ꯈꯔ ꯂꯩꯕꯅꯦꯕꯀꯣ
ꯁꯥꯔꯁꯨ ꯃꯤ ꯃꯨꯗꯕ ꯀꯣ ꯅꯣꯏꯗꯣ
ꯍꯣꯏ ꯃꯨꯗꯦ ꯁꯥꯔꯁꯨ ꯃꯨꯗ‌ꯦ ꯁꯤꯡꯗꯤ ꯑꯗꯣ ꯍꯣꯏ ꯑꯩꯈꯣꯏ ꯑꯩꯈꯣꯏꯒꯤ ꯅꯨꯡꯁꯥꯗꯨꯅ ꯀꯩꯅꯣ ꯅꯥꯕꯀꯣ ꯑꯁꯤꯗꯤ ꯅꯥ ꯗ‌ꯦꯕ ꯌꯥꯝ ꯁꯥꯔꯒ ꯀꯩꯅꯣꯝ ꯆꯣꯠ ꯆꯠꯂꯒ ꯇꯧꯕꯗꯣ ꯑꯗꯨꯃꯥꯏꯅ ꯇꯧꯕꯒꯤ ꯉꯥꯎꯕꯅꯦꯕꯀꯣ ꯏꯁ ꯉꯥꯎꯕ ꯉꯧꯗꯕ
ꯀꯩꯅꯣꯝ ꯑꯩꯈꯣꯏ ꯈꯨꯟꯗꯤ ꯅꯠꯇꯦ ꯑꯗꯨ ꯑꯣꯏꯔꯁꯨ ꯑꯇꯣꯞꯄ ꯈꯨꯟ ꯑꯩꯈꯣꯏ ꯃꯅꯥꯛꯇꯒꯤꯀꯣ
ꯎꯝ
ꯃꯤꯂꯝꯗꯒꯤ ꯍꯥꯏꯕꯗꯤ ꯑꯁꯤ ꯀꯩꯅꯣꯝꯒꯤ ꯃꯅꯨꯡꯒꯤ ꯅꯠꯇꯕ ꯃꯤ ꯑꯃꯨꯕ ꯈꫭꯏꯒꯤꯗꯣ
ꯑꯣ
ꯑꯗꯨꯈꯣꯏꯒꯤ ꯌꯨꯝ ꯌꯨꯝ ꯄꯥꯜꯂꯦ ꯍꯥꯏꯔꯒ ꯑꯃꯨꯛꯀ ꯍꯜꯂꯛꯄ
ꯑꯣ
ꯑꯗꯨꯒꯤ ꯃꯆꯥꯈꯣꯏ ꯂꯩꯅꯦ ꯌꯥꯝ ꯉꯥꯛꯄꯅꯦ ꯃꯅꯥꯛꯇ ꯂꯩꯕ ꯑꯩꯈꯣꯏ ꯃꯤꯒꯨꯝ ꯃꯨꯕ ꯅꯠꯇꯕ ꯑꯃꯒꯤꯒꯤ ꯃꯨꯕꯗꯣ ꯆꯥꯕ
ꯃꯣꯏ ꯃꯣꯏ ꯈꯨꯃꯨꯗꯣ ꯍꯣꯏ
ꯆꯥꯚ ꯑꯗꯨ ꯈꯪꯕ꯭ꯔꯥ ꯆꯥꯕꯥꯗꯣ
ꯍꯣꯏ ꯈꯪꯉꯦ ꯈꯪꯉꯦ
ꯑꯗꯨ ꯈꯣꯏꯒꯤ ꯃꯨꯕꯒꯤ ꯂꯩꯅꯦ ꯁꯤꯗ ꯃꯤ ꯋꯥꯡ ꯆꯥꯎꯕꯅꯦ
ꯑꯁꯤꯗꯁꯨ ꯃꯣꯏ ꯃꯌꯥꯝ ꯂꯩꯕꯀꯣ ꯃꯣꯏꯗꯣ ꯑꯁ ꯃꯣꯏ ꯀꯩꯅꯣꯝꯗꯣ ꯊꯥꯏꯅꯒꯤ ꯃꯣꯏ ꯌꯥꯝ ꯀꯩꯅꯣ ꯀꯩꯅꯣ ꯀꯣꯃꯦꯗꯤ ꯑꯃ ꯂꯩꯕꯗꯣ
ꯑꯥ ꯑꯥ ꯑꯥ ꯑꯥ
ꯃꯣꯏꯒꯤ ꯀꯩꯅꯣꯝ ꯈꯨꯉꯥꯡ ꯑꯉꯧꯕ ꯈꯣꯏꯅ ꯉꯥꯡꯕꯒꯤ ꯂꯣꯟꯗꯣ ꯃꯣꯏ ꯈꯨꯡꯉꯥꯡꯗ ꯆꯞ ꯃꯥꯟꯅꯔꯒ ꯉꯥꯡꯉꯒ ꯆꯞ ꯆꯠꯄꯅꯦꯕꯀꯣ ꯃꯣꯏꯗꯣ ꯑꯁ ꯃꯁꯝꯗꯣ ꯚꯤꯟꯗꯤ ꯇꯧꯔꯒ ꯇꯧꯕꯗꯣ
ꯑꯗꯨ ꯃꯐꯝꯒꯨꯝꯕꯗꯤ ꯂꯩꯔꯗꯤ ꯈꯔ ꯀꯩꯁꯥ ꯑꯉꯛꯇꯦꯅ
ꯍꯣꯏ
ꯑꯁꯤꯗ ꯂꯩꯔꯤꯒꯤ ꯍꯥꯏꯕꯗꯤ ꯑꯩꯈꯣꯏ
ꯍꯣꯏ
ꯑꯦꯟ ꯏ ꯈꯣꯏꯗ ꯂꯩꯕꯤꯒꯤ ꯌꯨꯝ ꯄꯥꯝꯃꯤ ꯑꯩꯈꯣꯏ ꯔꯣꯝꯗꯗꯤ ꯎꯗꯦꯅ
ꯍꯣꯏ ꯍꯣꯏ
ꯑꯁꯤꯗ ꯂꯩꯕ ꯑꯩꯁꯨ ꯉꯛꯄꯅꯤꯅꯦ ꯑꯗꯨꯒꯤ ꯏꯕꯥꯅꯤꯁꯨ ꯑꯣꯛꯆꯥꯛ ꯂꯧꯕ ꯆꯠꯄ ꯃꯇꯝꯗ ꯎꯕ ꯑꯩ ꯁꯤꯅꯤ ꯍꯣꯏ ꯁꯤꯅꯤ ꯍꯣꯏ ꯃꯥꯅ ꯍꯥꯏꯕꯤꯕꯀꯣ ꯃꯤ ꯋꯥꯡ ꯆꯥꯎꯋꯦ ꯃꯣꯏꯗꯤ ꯈꯪꯗꯦ
ꯈꯨꯨꯠ ꯃꯅꯥ ꯀꯠ ꯃꯈꯨꯠ ꯃꯈꯣꯡꯁꯨ ꯆꯥꯎꯕꯅꯦ ꯃꯣꯏꯗꯣ
ꯎꯨꯏ ꯆꯥꯎꯕꯅꯦ ꯁꯅꯥꯔꯒ ꯆꯠꯂꯒ ꯂꯩꯕꯗꯣ
ꯎꯝ
ꯄꯨꯔꯥꯅꯦ
ꯑꯗꯣ ꯑ ꯂꯥꯛꯇ꯭ꯔꯦ ꯃꯄꯥꯗꯤ ꯌꯥꯎꯗꯦ ꯃꯆꯥ ꯈꯛꯇ
ꯎꯝ ꯎꯝ ꯎꯝ ꯎꯝ ꯎꯝ ꯑꯗꯨꯃꯥꯏꯅ ꯇꯧꯋꯦ ꯍꯥꯏꯑꯦ ꯂꯤꯕꯀꯣ ꯃꯣꯏ ꯑꯁꯤ ꯑꯅꯤꯗ ꯀꯩꯅꯣꯝꯅꯦꯕ ꯃꯆꯤꯟ ꯃꯅꯥꯎꯅꯦꯕ
ꯑꯣ
ꯑꯁ ꯉꯛꯄꯅꯦ ꯑꯩꯗꯣ ꯑꯗꯨ ꯎꯔꯒ ꯑꯩꯅ ꯑꯃꯨꯛꯀ ꯌꯦꯡꯕ ꯆꯠꯁꯦ ꯑꯩꯅ ꯑꯗꯨꯝ ꯍꯥꯏꯕ
ꯂꯣꯏꯔꯦꯗ ꯊꯕꯛ ꯂꯩꯗꯕꯒꯤꯗ ꯃꯤ ꯃꯤ ꯌꯦꯡꯕ ꯆꯠꯇꯣꯏꯕ
ꯑꯍꯥꯟꯕ ꯎꯕꯒꯤ ꯑꯩꯁꯨ ꯉꯛꯄ
ꯎꯝ
ꯑꯃꯒ ꯌꯦꯡꯕ ꯆꯠꯁꯩ ꯑꯩꯅ ꯍꯥꯏꯕ ꯑꯁ
ꯎꯝ
ꯀꯩꯅꯣꯝ ꯀꯩꯅꯣꯝ ꯍꯩꯗ ꯑ ꯁꯦ ꯀꯩꯅꯣꯝ ꯍꯩꯗꯣ ꯎꯝ ꯆꯥꯔꯒ ꯂꯩ ꯂꯩ ꯃꯨꯕ ꯍꯩꯗꯣ
ꯍꯣꯏ ꯍꯣꯏ ꯍꯣꯏ ꯑꯣ ꯈꯉꯦ ꯈꯉꯦ
ꯑꯗꯨ ꯍꯩꯗꯣ ꯍꯟꯗꯛ ꯃꯨꯜꯂꯦ ꯑꯉꯥꯡ ꯃꯇꯝꯒꯤ ꯌꯥꯝ ꯅꯤꯡꯁꯤꯡꯉꯦ ꯑꯩꯈꯣꯏ ꯑꯩꯈꯣꯏ ꯁꯣꯔꯣꯛ ꯃꯈꯥꯗ ꯑꯗꯨꯝ ꯈꯨꯟꯕ ꯆꯠꯄꯗꯣ
ꯍꯣꯏ ꯍꯣꯏ ꯍꯣꯏ
ꯑꯈꯣꯏ ꯂꯝꯒꯤ ꯊꯥꯏꯅ ꯏꯄꯨꯅ ꯊꯥꯕꯅꯤ ꯍꯥꯏ
ꯑꯁꯤꯗꯁꯨ ꯀꯣ ꯃꯣꯏ ꯑꯗꯨꯃꯥꯏ ꯑꯗꯨꯁꯨ ꯌꯣꯜꯂꯦ ꯃꯣꯏꯁꯨ ꯆꯥꯏꯌꯦ ꯁꯤꯔꯣꯝꯗꯁꯨ ꯌꯥꯝ ꯌꯣꯂꯦꯕꯀꯣ ꯑꯗꯨꯗꯣ
ꯑ ꯍꯟꯗꯛꯇꯣ ꯌꯥꯝ ꯃꯨꯜꯂꯒ ꯂꯩ ꯑꯗꯨ ꯍꯥꯏ ꯎꯔꯥꯗꯤ ꯑꯉꯥꯡ ꯃꯇꯝ ꯍꯦꯛ ꯍꯦꯛ ꯅꯤꯡꯁꯤꯡꯕ ꯑꯩꯗꯣ ꯑꯩꯈꯣꯏ ꯈꯨꯜꯒ
ꯑꯗꯨꯗ ꯍꯥꯟꯅ ꯀꯨꯝꯅꯤꯅꯦꯕ ꯌꯨꯅꯤ ꯐꯝꯣ ꯍꯦꯛꯂꯒ
ꯎꯝ ꯌꯨꯅꯤꯐꯣꯝ ꯁꯦꯠꯂꯒ ꯀꯨꯝꯂꯒ ꯀꯥꯡ ꯂꯩꯔꯁꯨ ꯈꯨꯟꯕ ꯆꯠꯄꯗꯣ ꯌꯥꯝ ꯅꯤꯡꯁꯤꯡꯕ ꯑꯗꯨ ꯍꯩ ꯎꯕꯒꯤꯀꯣ ꯑꯁ
ꯎꯝ
ꯑꯩꯅ ꯆꯠꯅꯤꯡꯉꯤ ꯍꯥꯏꯕ ꯑꯁ ꯑꯩꯈꯣꯏ ꯌꯨꯝ ꯃꯅꯥꯛꯇ ꯌꯥꯝ ꯄꯥꯜꯂꯦꯕ
ꯑꯣ ꯅꯣꯏꯒꯗꯅꯠ
ꯅꯠꯇꯦ ꯈꯣꯏꯒꯤ ꯅꯠꯇ ꯈꯣꯏ ꯑꯣꯏꯔꯗꯤ ꯏꯇꯣꯝꯗ ꯈꯣꯜꯂꯒ ꯆ ꯆꯠꯄꯁꯨ ꯌꯥꯕꯨ ꯑꯩꯅ ꯏꯇꯣꯝꯁꯨ ꯂꯧꯕ ꯆꯠꯀꯦ ꯍꯥꯏꯔꯁꯨ ꯌꯥꯗꯕ ꯍꯩ ꯄꯥꯝꯗ
ꯎꯝ
ꯑꯩꯈꯣꯏ ꯔꯣꯝꯒꯤ ꯃꯤꯁꯤꯅ ꯍꯩ ꯌꯥꯝ ꯆꯠꯅꯩꯗ
ꯑꯣ ꯑꯣ ꯑꯣ ꯑꯣ ꯑ
ꯑꯗꯨꯃꯥꯏꯅ ꯇꯧꯋꯦ ꯑꯁꯤꯔꯣꯝꯁꯨ ꯍꯩ ꯍꯥꯏꯕꯁꯤ ꯆꯥꯕ ꯍꯥꯏꯁꯦ ꯃꯃꯜ ꯇꯥꯡꯕ ꯍꯩ ꯂꯩꯗꯅ ꯑꯩꯈꯣꯏꯗ ꯍꯧꯗꯕ ꯍꯩꯒꯨꯝꯕꯗꯣ ꯑꯗꯨꯒꯨꯝꯕꯅ ꯈꯔꯕꯨꯗꯤ ꯆꯠꯅꯩ ꯑꯗꯣ
ꯑꯣ ꯑꯣ ꯑꯣ ꯑꯩ ꯐꯩ
ꯑꯁ ꯍꯟꯗꯛꯁꯦ ꯁꯦꯝꯗꯣ
ꯑꯣ
ꯁꯦꯝꯍꯧꯕ ꯃꯨꯟꯗꯤ ꯃꯨꯟꯗ꯭ꯔꯤꯕꯀꯣ ꯃꯣꯏ ꯑꯥꯗ ꯂꯩꯕ ꯑꯃ ꯊꯕꯛ ꯑꯇꯣꯞꯄ ꯃꯐꯝꯗ ꯃꯌꯥꯝ ꯄꯥꯜꯂ ꯊꯥꯔꯛꯑꯦ ꯑꯁ ꯍꯥꯎꯔꯅꯤꯍ ꯃꯌꯥꯝ ꯄꯥꯝꯕꯤꯗꯒꯤ ꯃꯌꯥꯝ ꯂꯩꯕꯗꯣ
ꯑꯗꯨꯒꯨꯝꯕ ꯂꯩꯔꯒ ꯆꯥꯎꯅꯤ ꯑꯩꯈꯣꯏꯗꯤ ꯌꯥꯝꯅ
ꯄꯥꯟꯕꯤꯒꯤ ꯍꯦꯛ ꯍꯩꯕ ꯍꯦꯛ ꯍꯦꯛꯄꯗꯨꯅꯤꯀꯣ ꯃꯩ ꯃꯍꯤ ꯌꯥꯝ ꯂꯩꯌꯦ ꯍꯥꯏꯕ ꯀꯣ ꯑꯩꯈꯣꯏꯗꯤ ꯈꯔ ꯑꯩꯈꯣꯏ ꯑꯁꯤꯗ ꯀꯩꯅꯣꯝ ꯇꯧ ꯀꯨꯏꯅ ꯆꯥꯔꯕꯅꯤꯅ ꯃꯍꯤꯗꯣ ꯈꯔ ꯀꯪꯗ꯭ꯔꯣ ꯑꯗꯨꯃꯥꯏꯅ ꯇꯧꯗꯦ ꯍꯥꯏꯌꯦ ꯃꯍꯤ ꯌꯥꯝ ꯊꯣꯛꯏ ꯍꯥꯏꯌꯦ
ꯑꯩꯅ ꯊꯥꯔꯛꯑꯣ ꯍꯥꯏꯕ ꯑꯗꯨꯒꯤ ꯎꯝ ꯑꯗꯨ ꯊꯥꯔꯛꯑꯗꯤ ꯌꯧꯗ꯭ꯔꯉꯥꯏꯗ ꯄꯨꯡꯈ꯭ꯔꯅꯤ ꯍꯥꯏꯌꯦꯡ ꯍꯞꯇꯥ ꯑꯃꯒꯨꯝꯕ ꯇꯧꯕꯀꯣ ꯍꯞꯇꯥꯁꯨ ꯑꯣꯏꯔꯦ ꯊꯥ ꯊꯥꯒꯨꯝꯕ ꯊꯥ ꯑꯃꯒꯨꯝꯕ ꯆꯪꯉꯦꯕꯀꯣ ꯄꯣꯠ ꯊꯥꯕꯗꯣ ꯃꯣꯏ ꯃꯥ ꯂꯩꯕ ꯃꯐꯝꯗꯨꯁꯨ ꯍꯣꯏ ꯆꯤꯡꯒꯨꯝꯅ ꯇꯧꯔꯕꯅꯦꯀꯣ ꯑꯗꯨ ꯑꯣꯏꯕꯒꯤ
ꯃꯣꯏꯗꯤ ꯍꯤꯗꯥꯛ ꯍꯥꯞꯂꯝꯒꯅꯤꯅꯦ
ꯍꯣꯏ ꯐꯖꯅ ꯅꯨꯡꯁꯤꯠ ꯌꯥꯎꯗꯕꯤꯗ ꯀꯩꯅꯣꯝ ꯇꯧꯗꯣꯏꯅꯦꯕꯀꯣ ꯃꯣꯏ ꯄꯨꯔꯛꯄꯗꯤ ꯈꯔ ꯅꯨꯡꯁꯤꯁꯨ ꯈꯔ ꯆꯪꯍꯜꯂꯒ ꯄꯨꯔꯛꯀꯅꯤꯅ ꯑꯩꯈꯣꯏꯅ ꯊꯥꯕꯗꯨꯗꯤ ꯅꯨꯡꯁꯤꯠ ꯑꯣ ꯒꯥꯔꯤ ꯑꯃꯗ ꯄꯨꯔꯒ ꯂꯪꯊꯣꯛ ꯂꯥꯡꯁꯤꯟ ꯇꯧꯔꯒ ꯇꯧꯔꯕꯅꯤꯅ ꯂꯣꯏ ꯄꯨꯝꯒꯅꯤꯕ
ꯎꯝ ꯎꯝ ꯆꯨꯝꯃꯦ ꯆꯨꯝꯃꯦ
ꯑꯥ ꯀꯩꯅꯣ ꯃꯀꯨ ꯃꯀꯨ ꯀꯩꯅꯣꯝꯃ ꯍꯥꯏꯔꯒ ꯆꯥꯕꯗꯣ ꯑꯩꯈꯣꯏ ꯌꯨꯝ ꯃꯈꯥꯗ ꯂꯩꯕꯗꯣ ꯑꯩꯈꯣꯏ ꯌꯥ ꯁꯦꯡꯕꯗꯣ
ꯑꯥ-ꯑꯥ-ꯑꯥ ꯌꯥ ꯁꯦꯡꯕꯒꯤ ꯃꯥꯅꯥ ꯗꯨꯔꯣ
ꯌꯥꯁꯦꯡꯉꯥ ꯑꯣ-ꯑꯣ ꯀꯩꯅꯣꯝ ꯎꯝ ꯑꯥ ꯑꯩꯈꯣꯏ ꯆꯤꯟ ꯅꯥꯕꯗꯣ ꯑꯗꯣ ꯃꯍꯤꯗꯣ ꯌꯥꯝ ꯊꯦꯡꯉꯥꯗꯤ
ꯈꯪꯉꯤꯅꯦ-ꯈꯪꯉꯤꯅꯦ
ꯃꯀꯨꯒꯥ ꯆꯧꯔꯒ ꯅꯨꯡꯅ ꯌꯩꯔꯒ ꯆꯥꯕꯗꯣ ꯑꯥ ꯑꯗꯨ ꯅꯠꯇꯕꯤꯗ ꯑꯃ ꯇꯣꯉꯥꯟꯅ ꯈꯥ ꯄꯥ ꯑꯁꯤꯗ ꯑꯃ ꯂꯩꯌꯦꯕ ꯂꯩꯗꯅ ꯌꯥꯝꯅ ꯂꯥꯏꯅ ꯎꯝ ꯂꯦꯝ ꯂꯥꯏꯅ ꯇꯣꯏꯕꯗꯣ
ꯎꯝ-ꯎꯝ
ꯑꯗꯨꯁꯨ ꯅꯍꯥꯟꯗꯣ ꯕꯣꯛꯁ ꯑꯃ ꯊꯥꯔꯛꯄꯅꯤꯕꯀꯣ
ꯑꯣ
ꯑꯦꯛ ꯃꯥ ꯍꯦꯛ ꯑꯃꯨꯛ ꯆꯠꯈꯤꯕꯗ ꯊꯥꯔꯛꯄꯅꯦꯕ ꯌꯥꯝ ꯂꯩꯌꯦ ꯍꯥꯏꯌꯦ ꯑꯗꯨꯒꯤ
ꯑꯣ ꯍꯣ ꯄꯥꯝꯃꯦꯅꯦ-ꯄꯥꯝꯃꯦꯅꯦ
ꯍꯩ -ꯍꯩ ꯑꯀꯪꯕꯒꯨꯝꯕ ꯌꯥꯝ ꯍꯣꯡꯉꯦꯕꯀꯣ ꯃꯣꯏꯔꯣꯝꯗ ꯀꯩꯅꯣꯝ ꯑꯣ ꯍꯥꯏꯗꯨꯏꯅꯣ
ꯌꯥꯝꯃꯥ ꯃꯥꯜꯂꯦ
ꯍꯣꯏ ꯌꯥꯝꯕꯅꯦ ꯍꯩ- ꯍꯩ- ꯍꯩ ꯌꯥꯝꯃꯦ ꯑꯗꯨꯔꯣꯝꯗ ꯑꯗꯨꯒꯤ
ꯑꯣ ꯑꯣ ꯑꯣ
ꯍꫭꯡꯁꯨ ꯍꫭꯡꯉꯤꯕꯀꯣ ꯑꯗꯨꯒꯤ
ꯍꯌꯦꯡꯋꯥꯏ ꯑꯩ ꯌꯨꯝ ꯊꯣꯛꯂꯛꯀꯅꯤ ꯍꯥꯏꯔꯤꯗꯤ ꯃꯉꯣꯟꯗ ꯊꯥꯔꯛꯑꯣ ꯍꯥꯏꯒꯦ ꯄꯨꯔꯛꯀꯦ
ꯍꯣꯏ-ꯍꯣꯏ-ꯍꯣꯏ ꯄꯨꯔꯛꯑꯣ-ꯄꯨꯔꯛꯑꯣ